ꯍꯜꯂꯣ
ꯑꯩꯅ ꯇꯧꯕ ꯌꯥꯗꯦ ꯑꯩꯅ ꯇꯧꯕ ꯌꯥꯗꯌꯦ
ꯑꯃꯨꯛ ꯑꯃꯨꯛ ꯑꯣꯀꯦ ꯌꯥꯔꯦ ꯑꯇꯣꯞꯄ ꯋꯥꯔꯤ ꯁꯥꯟꯅꯔꯁꯤꯦ
ꯎꯝ
ꯀꯃ ꯏꯀ ꯃꯥ ꯏꯟꯇ ꯍꯏꯀꯦ
ꯑꯗꯨꯄ꯭ꯔꯣ ꯆꯥꯛ ꯆꯥꯕ ꯆꯠꯂꯨꯌꯦ ꯂꯥꯏꯒꯤ
ꯀꯥꯏꯗ
ꯑꯄꯣꯛꯄꯒꯤꯅꯦ ꯑꯁꯤꯗ ꯑꯁ ꯀꯩꯅꯣ ꯑꯃ ꯄꯥꯟꯊꯣꯏꯕꯤꯅ ꯑꯃ ꯂꯩꯕꯗꯣ ꯈꯪꯕ꯭ꯔꯥ ꯑꯩꯈꯣꯏꯒꯤ ꯀꯩꯅꯣꯗ
ꯗꯤ ꯑꯦꯝ ꯀꯣꯂꯦꯖ ꯃꯅꯨꯡꯈꯤꯗ꯭ꯔꯥ
ꯅꯠꯇꯦ ꯅꯠꯇꯦ ꯑꯩꯈꯣꯏꯒꯤꯛ ꯂꯩꯔꯛ ꯆꯨꯝꯕꯩꯗ ꯑꯗꯨꯏꯗ ꯇꯧꯋꯦ ꯑꯄꯣꯛꯄ ꯑꯁꯤꯦ ꯑꯩꯈꯣꯏ ꯂꯥꯏꯔꯤꯛ ꯃꯅꯨꯡꯗꯅꯤꯗ ꯆꯥꯛꯇꯨꯅ ꯁꯤꯒꯤꯁꯤꯗ ꯆꯥꯕ
ꯑꯣꯀꯦ
ꯎꯝ ꯀꯔꯤ ꯃꯔꯔꯑꯣꯅꯣ ꯉꯥ ꯇꯧꯗꯗꯤ ꯀꯩꯅꯣ ꯎꯁꯣꯞ ꯆꯥꯕꯗꯧ ꯃꯥꯜꯜꯂꯤ ꯑꯥ ꯎꯁꯣꯞ ꯆꯥꯕ ꯑꯗꯨꯃꯥꯏꯅ
ꯑꯣ ꯑꯗꯨꯒꯨꯝꯕꯗꯨꯗꯤ ꯑꯆꯝꯕ ꯇꯧꯅꯩꯗꯨꯗꯤ ꯂꯥꯏꯈꯤꯗ
ꯑꯩꯈꯣꯏꯗꯤ ꯃꯩꯇꯩꯒꯤꯅꯤꯅ ꯀꯩꯅꯣ ꯇꯧꯋꯤ ꯉꯥ ꯉꯥꯛꯇ ꯇꯧꯏ ꯃꯩꯇꯩ ꯃꯔꯨꯞꯅꯤꯅ ꯎꯝ ꯐꯥꯎꯕꯅꯦ
ꯐ ꯇꯨꯡꯅꯦ ꯐꯩꯏ
ꯁꯨꯔ ꯆꯤꯡꯉꯗꯤ ꯌꯥꯏ ꯍꯥꯏꯕ꯭ꯔꯥ
ꯈꯪꯗꯦꯍꯦ ꯑꯩꯁꯨ ꯏꯕꯦꯝꯃ ꯈꯪꯗꯦ ꯍꯨꯃꯥꯡ ꯌꯥꯝ ꯁꯧꯋꯦ ꯑꯩ ꯗꯨꯀꯥꯟꯁꯦ
ꯃꯁꯤꯕꯨ ꯁꯥꯖꯩ
ꯑꯗꯨꯅꯦ ꯑꯗꯨꯅꯦ ꯍꯥꯏꯕ ꯈꯨꯠꯁꯥ ꯑꯃꯅꯦ ꯍꯥꯏꯕ ꯍꯧꯖꯤꯛꯀꯥꯟꯁꯦ
ꯑꯗꯨ ꯑꯗꯨ ꯉꯁꯤꯗꯤ ꯍꯦꯛꯇ ꯈꯨꯠ ꯁꯥꯥꯕꯨ ꯒ꯭ꯌꯥꯟ ꯃꯥꯡꯈꯩ ꯁꯥꯏ
ꯈꯪꯗꯦ ꯍꯧꯖꯤꯛꯀꯥꯟꯁꯦ ꯑꯃꯨꯛ ꯍꯩꯅ ꯁꯥꯕ ꯍꯦꯟꯒꯠꯂꯛꯇꯣꯏ ꯋꯥꯠꯂꯤ ꯏꯠꯁ
ꯑꯩ ꯄ ꯁꯥꯞꯀꯦ
ꯑ ꯉꯥꯏꯈꯣ ꯉꯥꯏꯈꯣ ꯏꯌꯥꯔꯄꯤꯤꯁ ꯍꯥꯞꯄꯗꯣ ꯃꯈꯣꯟꯗꯣ ꯐꯖꯅ ꯇꯥꯔꯣꯏꯌꯦ ꯑꯩꯉꯣꯟꯗ
ꯀꯩꯀꯦ
ꯃꯈꯣꯟꯗꯣ ꯁꯦꯡꯉꯣꯏ ꯍꯥꯏꯕ ꯑꯩꯅ ꯍꯥꯏꯔꯤꯁꯦ
ꯅꯍꯥꯟꯁꯨ ꯁꯥꯟꯅꯩꯗꯨꯗꯤ ꯑꯗꯨ ꯑꯄꯁ ꯍꯥꯞꯄꯤ ꯀꯩꯅꯣ
ꯑꯣ ꯑꯗꯨ ꯂꯩꯔ ꯄꯤꯁ ꯍꯥꯞꯄ꯭ꯔꯣ ꯑꯣꯀꯦ ꯑꯗꯨꯗꯤ ꯍꯥꯞꯄꯑꯣꯍꯦ
ꯁꯜꯐꯤꯌꯥ ꯁꯥꯟꯅꯕꯗꯨꯁꯨ ꯍꯥꯞꯄꯦ ꯍꯧꯖꯤꯛꯀꯤ ꯀꯣꯜ ꯑꯃ ꯇꯧꯕꯗꯣ ꯅꯪꯉꯣꯟꯗ ꯂꯥꯛꯑꯝꯃꯦ ꯍꯥꯏꯕꯗꯣ ꯇꯪꯝ ꯄꯏꯇꯥ ꯑꯗꯨꯗꯣ ꯀꯩꯅꯣ ꯇꯧꯕꯒꯤ ꯆꯠꯂꯦ ꯑꯩꯉꯣꯟꯗꯗꯤ ꯊꯣꯛꯇꯦꯕꯀꯣ ꯅꯪꯉꯣꯟꯗ ꯐꯣꯟ ꯇꯧꯕ ꯑꯗꯨ ꯃꯤ ꯑꯃꯒꯤ ꯄꯥꯈ꯭ꯔꯦ ꯖꯤꯔꯣ ꯆꯠꯈ꯭ꯔꯦ
ꯑꯣꯀꯦ
ꯎꯝ ꯌꯥꯝ ꯉꯥꯡꯉꯨ ꯅꯪ ꯑꯗꯨ ꯌꯥꯝ ꯉꯥꯡꯉꯨ
ꯑꯣ ꯑꯣ ꯆꯨꯝꯃꯤꯅꯦ ꯀꯥꯎꯏꯅꯦ ꯈꯪꯗ ꯍꯦ ꯑꯁ ꯈꯪꯗꯦ ꯉꯔ ꯍꯥꯟꯁꯦ ꯈꯪꯕ꯭ꯔꯥ ꯏꯕꯦꯝꯃ
ꯀꯩ ꯍꯥꯏꯕ ꯉꯈ ꯉꯀꯣꯪꯈꯣ ꯑꯩ ꯀꯩꯝ ꯇꯥꯗꯦ
ꯇꯥꯕ꯭ꯔꯣ ꯇꯥꯕ꯭ꯔꯣ ꯑꯗꯨꯕꯨꯔꯣ ꯅꯍꯥꯟ ꯁꯦ ꯈꯔ ꯃꯤꯁꯦ ꯑꯩꯈꯣꯏ ꯄꯥꯏ ꯄꯥꯏꯕ ꯈꯪꯕ꯭ꯔꯥ
ꯈꯔ ꯃꯤꯁꯦ ꯄꯥꯏꯄ
ꯈꯔ ꯃꯤꯕꯨ ꯄꯥꯏꯗ꯭ꯔꯗꯤ ꯀꯒꯥꯔꯤ ꯅ ꯏꯕꯦꯝꯃ
ꯈꯔꯃꯤꯗꯤ ꯀꯩꯅꯣ ꯀꯣꯀ꯭ꯔꯣꯁ ꯅꯠꯇ꯭ꯔꯣ
ꯃꯥꯅꯦ ꯄꯥꯏꯗꯣ ꯅꯪ ꯎꯗ꯭ꯔꯤꯕꯣ ꯑꯃꯨꯛꯀꯣ ꯏꯕꯦꯝ ꯑꯃ ꯍꯦꯟꯃꯜꯂꯤꯀꯣ
ꯈꯪꯗ꯭ꯔꯦ ꯑꯗꯨꯒ ꯀꯩꯗꯧꯔꯕ ꯍꯥꯏꯔꯛꯑꯣ
ꯑꯩꯈꯣꯏ ꯃꯥ ꯃꯃꯥꯏꯗ ꯄꯩꯁꯜꯂꯤꯣ ꯑꯗꯨꯒ ꯇꯣꯏꯂꯦꯠ ꯇꯩ ꯊꯣꯛꯣꯂꯛꯑꯒ
ꯅꯣꯡꯗ꯭ꯔꯦꯗ
ꯑꯗꯨ ꯇꯥꯏ ꯋꯥ
ꯑꯖ ꯈꯪꯗꯦ ꯌꯥꯝꯝ ꯇ ꯀꯁ ꯑꯗꯨꯗ
ꯑꯩꯁꯨꯛꯇ ꯀꯠꯥꯏꯉꯣ ꯑꯗꯨꯗꯅꯦ ꯌꯥꯝ ꯍꯩꯅꯗꯦ ꯍꯥꯏꯕ ꯑꯃ ꯄꯥꯏꯈꯠꯂꯛꯑ ꯀꯥꯟꯗꯒ ꯌꯥꯝ ꯊꯤ ꯍꯩꯅꯗꯦ ꯍꯥꯏꯕ ꯃꯈꯥꯗ ꯆꯠꯂꯒ ꯂꯩꯕꯗꯨꯗꯤ ꯑꯗꯨꯝ ꯄꯠ ꯂꯥꯎꯅ ꯆꯦꯜꯂꯒ ꯍꯥꯠꯄ ꯌꯥꯏꯗꯅ
ꯑ
ꯄꯥꯏꯔꯛꯑꯀꯥꯟꯗꯗꯤ ꯌꯥꯝ ꯍꯩꯅꯗꯦ ꯍꯥꯏꯕ ꯃꯈꯣꯟꯗꯨꯅ ꯄꯨꯔꯥ ꯀ ꯂꯥꯎꯔꯒ
ꯎꯝ ꯃꯩꯁꯦ ꯑꯗꯨ ꯃꯄꯥꯟꯗ ꯆꯠꯂꯤ
ꯆꯠꯂꯨꯕꯦꯝꯃ
ꯁꯃꯥꯡꯗ ꯂꯩꯕ ꯂꯩꯅꯗꯕ ꯃꯆꯦꯠꯁꯤꯗ ꯆꯠꯂꯤ
ꯑꯩꯈꯣꯏꯒꯤ ꯁꯤꯟꯅꯤ ꯆ
ꯐꯝ ꯐꯝꯃ ꯂꯩꯕꯗꯣ ꯀꯥꯡ ꯆꯤꯛꯑꯦ ꯍꯥꯏꯕ
ꯑꯩꯗꯤ ꯐꯝꯃꯤ ꯑꯩꯒꯤ ꯐꯣꯟ ꯇꯥꯌꯦ ꯇꯌꯦ
ꯁꯦꯡꯅ ꯇꯥꯗ꯭ꯔꯗꯤ ꯍꯥꯏꯔꯛꯑꯣ ꯦꯔꯣ ꯆꯠꯂꯦꯍꯟ ꯁꯧꯒꯦ ꯍꯒꯤ ꯃꯈꯣꯟ ꯍꯧꯗꯦ ꯃꯣꯏ ꯃꯃꯥꯟꯕꯤꯒꯦ ꯃꯥꯥꯡꯒꯗ ꯐꯖ ꯀꯅꯤ ꯑꯔꯤꯁ ꯑꯣ ꯑꯣ
ꯑꯇꯣꯞꯄ ꯁꯥꯟꯅꯁ ꯍꯥꯏꯕ ꯀꯔꯤꯅꯣꯅꯦ ꯅꯪꯕꯣ
ꯑꯩꯒ
ꯑꯩ ꯁꯥꯎꯔꯛꯀꯅꯤꯀꯣ ꯑꯩ ꯁꯥꯎꯔꯛꯀꯅꯤꯀꯣ
ꯑꯗꯨꯗꯗ ꯀꯃꯂ ꯏꯕꯗꯤꯒꯤ ꯑ ꯀꯩꯅꯣ ꯆꯠꯄꯗꯣ
ꯑꯥ ꯅꯪ ꯇꯥꯅꯤꯡꯗ꯭ꯔꯦ ꯍꯥꯏꯕꯗꯣ
ꯅꯪꯤꯕꯦ ꯋꯥꯏꯗꯒꯦ ꯇꯄ ꯅꯪꯒꯤ ꯃꯔꯝꯗꯤ ꯑꯣꯏ ꯑ ꯑꯥ
ꯀꯔꯤ ꯁꯥꯟꯅꯕꯤꯔꯤꯕ ꯑꯩ ꯃꯔꯝꯗꯨꯗꯤ ꯏꯕꯦꯝꯅꯍꯦꯟꯃꯜꯂꯤꯅꯣ
ꯑꯗꯨꯝ ꯃꯦꯁꯦꯁ ꯁꯥꯔꯛꯀꯦꯧꯔꯦ
ꯍꯦꯍ ꯌꯥꯕ꯭ꯔꯥ ꯑꯩ ꯃꯔꯝꯗ ꯁꯥꯟꯅꯔꯒ ꯀꯩꯅꯣ ꯍꯥꯏꯔꯛꯎ
ꯅꯒꯤ ꯃꯥꯝꯗꯅꯦ ꯇꯦꯦꯜꯋꯥꯅꯥ ꯇ ꯑꯣꯅ
ꯎꯝ
ꯊꯝ ꯏꯗ ꯀꯣꯒꯟꯁꯨꯨꯝ
ꯍ
ꯑꯗ ꯏ ꯑꯗ ꯏꯗꯣꯏꯁ ꯆꯗꯗ ꯑꯗꯨ ꯀ ꯏ ꯑꯗꯨꯗꯦꯕ
ꯍ
ꯌꯥꯔꯝꯅꯤ ꯅ ꯍꯖꯤꯤꯗꯗꯤ
ꯌꯥꯔꯦ ꯌꯥꯔꯦ ꯌꯥꯔꯦ ꯌꯥꯔꯦ
ꯑꯗꯩ ꯌꯥꯝ ꯀꯥꯟꯅꯔꯃꯅꯤ ꯍꯧꯖꯤꯛꯀꯤꯗꯃꯛ
ꯑꯗꯨ ꯋꯥꯔꯤꯗꯨꯔꯥ
ꯍ ꯍ ꯍ
ꯑꯦꯁ ꯏꯕꯦꯝꯃ ꯏꯕꯦꯝꯃ ꯉꯁꯤꯒꯤ ꯑꯅꯧꯕ ꯑꯃꯨꯛ ꯂꯩꯔꯤꯨꯔꯤꯌꯦ
ꯀꯌꯥ ꯌꯥꯏ
ꯉꯁꯤ ꯑꯅꯧꯕ ꯑꯃ ꯂꯩ ꯍꯥꯏꯕ ꯅꯠꯇꯦ ꯑꯣꯖꯥꯗꯨꯒꯤ ꯅꯠꯇꯕ ꯃꯃꯥꯟꯅꯕꯒꯤ ꯃꯃꯥꯟꯅꯕꯒꯤ
ꯑꯣ ꯑꯗꯣ ꯍꯧꯖꯤꯛ ꯌꯥꯏꯑꯕ
ꯍꯣ ꯍꯣ ꯍꯣ ꯍ ꯍꯣꯔꯦꯟ ꯍꯥꯏꯔꯛꯀꯦ ꯍꯣꯔꯦꯟꯦꯟ ꯍꯥꯏꯔꯛꯀꯦ
ꯑꯣ
ꯃꯣꯏ ꯇꯝꯃꯤꯟꯅꯕ ꯃꯃꯥꯟꯅꯕꯒꯤ ꯋꯥꯔꯤ ꯂꯩꯌꯦ ꯑꯗꯨꯁꯨ
ꯎ
ꯑꯩꯈꯣꯏꯅ ꯀꯛꯀꯤ ꯗ꯭ꯔꯃꯥꯗꯒꯅꯦ ꯄꯨꯔꯥ ꯁꯥꯒꯠꯂꯨꯔꯤꯕ ꯑꯁꯥ ꯃꯌꯥꯝꯁꯦꯀꯣ ꯑꯩꯅ ꯊꯦꯡꯅꯔꯤꯁꯤꯒꯅꯦ ꯄꯨꯔꯥ ꯉꯛꯑꯦ ꯍꯥꯏꯕ
ꯃꯣꯏꯔꯥꯒꯤ ꯅꯦꯇꯦꯁꯀꯤꯌꯔ
ꯍꯥ
ꯋꯥꯔꯤꯁꯦ ꯅꯦꯇꯤꯐꯀꯤꯔꯕ
ꯎ ꯀꯔꯤꯌꯥꯒꯤ
ꯍꯣꯏ ꯍꯣ ꯍꯣꯏ
ꯑꯗꯨꯅ ꯍꯥꯏꯁꯦ ꯑꯩꯅ ꯍꯥꯏꯗꯤ ꯄꯨꯔꯥ ꯑꯩꯁꯦ ꯄꯨꯔꯥ ꯉꯛꯑꯕꯅꯦ ꯍꯥꯏꯁꯦ ꯈꯪꯗꯦ ꯀꯩ ꯍꯥꯏꯗꯣꯏꯅꯣ ꯃꯁꯛꯇꯨꯁꯨ ꯀꯣꯏꯌꯥꯗꯅ ꯐꯖ ꯐ ꯆꯦꯗ꯭ꯔꯥ ꯃꯥꯗꯅ ꯐꯖ ꯐꯖ ꯆꯥꯕ ꯃꯌꯥꯝꯁꯦ ꯊꯣꯛꯂꯛꯑꯦ ꯑꯗꯒꯤꯗꯤ ꯎꯕꯁꯤꯗꯅ ꯑꯁꯦꯡꯕꯁꯤꯗꯅ ꯄꯨ꯭ꯔꯥ ꯃꯁꯛꯁꯤꯡꯁꯦ ꯑꯩ ꯀꯞ ꯀꯦꯃ ꯑꯩꯅ ꯁꯥꯒꯠꯂꯨꯔꯤꯕ ꯑꯁꯥ ꯃꯌꯥꯝꯁꯦ ꯄꯨꯛꯆꯥꯏ ꯆꯥꯏꯔꯦꯍꯦ
ꯑꯩꯅ ꯍꯥꯏꯗ꯭ꯔꯣ ꯑꯁꯦꯡꯕꯗ ꯑꯣꯏꯔꯣꯏꯅ ꯅꯪꯒꯤ ꯑꯣꯖꯥꯗꯨꯁꯨꯣ ꯑꯩꯅ ꯄꯥꯝꯕꯤꯗꯦꯅ ꯍꯥꯏ
ꯑꯗꯨꯅꯦ ꯑꯗꯨꯅꯦ ꯀꯅꯥꯅ ꯈꯪꯅꯤ ꯑꯗꯨꯃꯥꯏꯅ ꯇꯧꯅꯤꯗꯤ
ꯅꯅ ꯃꯁꯛꯇꯨ ꯎꯠꯂꯛꯄꯗ ꯑꯩꯅ ꯎꯈ꯭ꯔꯦꯕ
ꯈꯪꯗꯦ ꯑꯩꯉꯣꯟꯗꯗꯤ ꯐꯖꯒꯤꯈꯤꯕꯅꯦ ꯑꯍꯥꯟꯕꯗ
ꯉꯁꯤꯕ ꯇꯥꯕ
ꯇꯥꯏꯌꯦ ꯇꯥꯏꯌꯦ ꯀꯩꯗꯧꯔꯦ ꯌꯥꯝꯅꯣ
ꯉꯁꯤ ꯇꯣꯈꯕꯥ ꯀꯩꯅꯣ ꯆꯥꯕ ꯆꯠꯂꯨꯕꯗꯣ ꯁꯤꯒꯦ ꯇꯧꯋꯦ ꯍꯥꯏꯕ ꯅꯨꯡꯁꯥꯁꯦ ꯍꯦꯛꯇ ꯁꯥꯔꯦ ꯈꯟꯕ ꯄꯨꯡ ꯑꯥꯎ ꯥꯔꯣ ꯃꯇꯨꯡꯗꯅꯦꯕꯀꯣ ꯑꯩ ꯆꯥꯔꯤꯁꯦ ꯏꯔꯣꯟꯕ ꯅꯦ ꯑꯗꯩ ꯁꯤꯡꯖꯨꯅꯦ ꯑꯆꯥꯔꯅꯦ ꯑꯗꯨꯒ ꯁꯔꯦꯡꯅꯦ ꯑꯇꯣꯞꯄ ꯀꯩꯝꯇꯥꯥꯛꯇꯦ
ꯃꯥꯏ ꯄꯦꯃ ꯍꯥꯎꯑꯣꯣꯏꯅꯦ ꯅꯪꯗꯤ
ꯁꯔꯦꯡꯗꯁꯨ ꯈꯪꯕ꯭ꯔ ꯑꯅꯤꯔ ꯑꯍꯨꯝꯂꯒꯤꯅ ꯂꯥꯛꯏꯕ ꯑꯗꯨꯒ ꯑꯍ ꯑꯍꯥꯟꯕꯩ ꯆꯥꯕꯗꯨꯐꯛꯇ ꯂꯣꯏ ꯉꯝꯗꯦ ꯍꯥꯏꯕ ꯑꯍꯥꯟꯕ ꯍꯥꯞꯄꯛꯄꯗꯣ
ꯑꯗꯨꯒ
ꯍ꯭ꯋꯥꯏ ꯑꯃ
ꯑꯥ ꯈꯪꯗꯦ ꯌꯥꯝ ꯁꯥꯏꯌꯦ ꯍꯨꯃꯥꯡꯁꯦ
ꯑꯗꯨꯅꯤ ꯉꯁꯤꯒꯤ ꯈꯨꯁꯥꯁꯦ ꯀꯩꯅꯣ
ꯈꯪꯗꯦ ꯑꯩꯈꯣꯏꯁꯦ ꯀꯔꯝ ꯀꯥꯟ ꯆꯍꯤ ꯑꯃꯗꯤ ꯍꯦꯜꯂꯝꯃꯅꯤ ꯎꯅꯗꯕꯗꯣ ꯏꯕꯦꯝꯃ
ꯆꯍꯤ ꯑꯃ ꯍꯦꯜꯂꯝꯃꯅꯤ ꯗꯤꯋꯥꯂꯤꯗꯨ ꯎꯅꯈꯤ ꯇꯏꯅ ꯑꯥ ꯆꯍꯤ ꯑꯃ ꯐꯥꯗ‌ꯔꯤ
ꯃꯃꯥꯡ ꯆꯍꯤꯔ ꯑꯗꯨꯕ‌‌ꯣ
ꯑꯗꯨ ꯌꯥ ꯍꯥꯏꯁꯨꯦ ꯈꯜꯂꯤꯁ‌ꯦ ꯗꯤꯋꯥꯂꯤ ꯑꯃꯥ ꯂꯥꯟꯒꯔꯕ ꯗꯤꯋꯥꯂꯤ ꯂꯥꯟꯒꯔ‌ꯦ
ꯑꯃ ꯂꯥꯟꯒꯦꯕ ꯑꯩꯈꯣꯏꯒꯤꯁꯦ
ꯂꯥꯡꯒ ꯃꯥꯜ
ꯃꯃꯥꯡ ꯆꯍꯤꯗ ꯁꯨꯡꯒꯠꯅꯗꯕ꯭ꯔꯣ
ꯅꯠꯇꯦ ꯗꯤꯋꯥꯂꯤꯗ ꯍꯦꯛ ꯂꯣꯏꯔꯛꯄꯒ ꯑꯩꯈꯣꯏ ꯆꯦ ꯂꯨ ꯍꯣꯡꯉꯤꯅꯤꯗꯅ
ꯑꯥ
ꯑꯗꯨꯒꯤ ꯃꯃꯥꯡ ꯆꯍꯤ ꯑꯣꯏꯔꯝꯃꯔꯦ ꯃꯃꯥꯡꯒꯤ ꯃꯃꯥꯡ ꯑꯣꯏꯔꯝ
ꯀꯩꯅꯣ ꯀꯨꯏꯃꯟꯗ꯭ꯔꯣꯅ
ꯀꯣꯏ ꯃꯝꯈ꯭ꯔꯦ ꯏꯁꯥꯁꯦ ꯆꯠꯂꯞ ꯆꯠꯂꯞ ꯅꯞꯄꯦ ꯍꯥꯏꯕꯥ
ꯀꯥꯝ ꯀꯥꯟ ꯎꯅꯁꯦ ꯍꯥꯏꯅꯣ
ꯑꯣꯒꯁꯇ ꯄꯩꯈꯥ ꯂꯩ ꯑꯗꯨ ꯂꯣꯏꯔꯂꯁꯤ ꯍꯥꯏꯗꯤ ꯂꯥꯏꯔꯤꯛ ꯄꯥꯕꯩ ꯅꯠꯇ ꯐꯠꯇꯕ꯭ꯔꯥ ꯁꯨꯝ ꯁꯥꯁꯨ ꯁꯥꯏ ꯑꯗꯨꯒ ꯑꯃꯗꯨꯁꯨ ꯀꯟꯅ ꯀꯥꯈꯤꯗꯅ
ꯍꯥꯥ
ꯑꯃꯗꯨꯁꯨ ꯀꯟꯅ ꯀꯥꯔꯤꯕꯅꯦꯕ
ꯀꯩꯅꯣ ꯀꯥꯔꯤꯁꯦ
ꯂꯥꯏꯔꯤꯛ ꯇꯝꯃꯤꯕꯤ ꯑꯣꯏꯔꯤꯕꯅꯤꯅ ꯀꯩꯅꯣꯗꯣ ꯂꯦꯞꯇꯔꯩ ꯀꯥꯔꯤꯕꯅꯦ ꯍꯥꯏꯕ
ꯁꯨꯚꯌꯔꯛ
ꯑꯥ
ꯃꯥ ꯂꯣꯏꯈ꯭ꯔꯕꯅꯦ
ꯃꯥ ꯀꯥꯔꯤꯕꯅꯦ ꯉꯔꯥꯡꯁꯨ ꯀꯥꯕꯅꯦ
ꯗꯤꯖꯔꯇꯦꯁꯟꯒꯨꯝꯕꯒꯤ ꯑꯣꯏꯔꯝꯅꯤ ꯄꯤꯈꯠꯄ ꯈꯣꯠꯇ ꯈꯣꯠꯇꯄ ꯑꯗꯨ ꯍꯣꯏ ꯑꯗꯨ ꯂꯣꯏꯔꯒꯗꯤ ꯃꯥꯏꯗꯤ ꯂꯣꯏꯈꯤꯗꯣꯏꯅꯦ
ꯎꯝ ꯑꯗꯨ ꯃꯥꯁꯨ ꯊꯥꯕꯅꯦꯕ ꯑꯗꯨꯗ ꯊꯥꯔꯤꯗꯣ ꯑꯗ ꯆꯞ ꯃꯥꯟꯅꯩꯌꯦ ꯑꯗꯨꯅ ꯑꯣꯒꯁꯇꯅꯦꯕ ꯑꯗꯨ ꯅꯪ ꯑꯃ ꯀꯩꯅꯣ ꯊꯥꯖꯜꯂꯦꯗꯥꯏꯅꯦ
ꯇꯔꯤ
ꯅꯪꯒꯤ ꯚꯦꯂꯤꯗꯤꯇꯤ ꯂꯣꯏꯗ꯭ꯔꯤꯕ ꯑꯃꯗꯣ ꯎꯝ
ꯑꯗꯨꯕꯨꯗꯤ ꯊꯥꯔꯨꯏꯌꯦ ꯑꯣ ꯊꯧꯕꯥꯜꯗ ꯇꯥꯏꯌꯦ ꯑꯗꯨꯁꯨ
ꯑꯩꯈꯣꯏꯁꯦ ꯀꯥꯏ ꯇꯥꯗꯅꯣ ꯈꯪꯗꯦ ꯍꯥꯏꯕ ꯃꯅꯤꯄꯨꯔꯦ ꯇꯥꯗꯣꯏꯔ ꯇꯥꯔꯣꯏꯗꯣꯏꯔꯥꯪ ꯃꯅꯤꯄꯨꯔꯕꯨꯗꯤ ꯈꯜꯂꯦꯕ ꯑꯗꯨꯒ ꯑꯇꯣꯞꯄ ꯑꯅꯤ ꯑꯃꯁꯨ ꯈꯟꯗꯣꯏꯅꯦꯕ ꯑꯗ ꯃꯥ ꯒꯥꯔꯤꯒꯗꯣ ꯂꯝ ꯑꯃꯅꯤ ꯃꯥꯟꯅꯩꯌꯦ ꯃꯅꯤꯄꯨꯔ ꯅꯠꯇꯕꯗꯣ ꯑꯗꯨꯒ ꯑꯃꯗꯨꯗꯤ ꯃꯥꯟꯅꯗꯦꯕ ꯑꯗꯨꯗꯨꯅ
ꯃꯄꯥꯟ
ꯍꯣꯏ
ꯃꯄꯥꯟ ꯇꯥꯔꯛꯄꯁꯤꯅꯦ ꯐꯔꯛ ꯇꯥꯔꯁ ꯂꯥꯏꯔꯤꯛꯄꯨ ꯄꯥꯗ꯭ꯔꯗꯤ ꯆꯠꯂꯨꯔꯅꯨ
ꯀꯃꯥꯏꯅ ꯇꯧꯗꯣꯏꯅꯣ ꯍꯥꯏꯕ ꯑꯗꯨꯁꯦ ꯆꯠꯄ ꯇꯥꯕꯅꯤꯗꯅ ꯑꯗꯒꯤ ꯑꯩꯅ ꯑꯩꯒꯤ ꯂꯥꯏꯔꯤꯛ ꯀꯩꯝꯀ ꯀꯩꯅ ꯈꯜꯂꯛꯇ꯭ꯔꯗꯤ ꯀꯩꯅꯣ ꯇꯧꯕ ꯍꯥꯏꯕ ꯑꯗꯨꯅ ꯅꯪ ꯈꯟꯅꯕ ꯇꯧꯖꯒꯗꯕ ꯅꯠꯇ꯭ꯔꯣ ꯑꯗꯨꯅ ꯍꯥꯏꯕꯗꯤ ꯑꯁꯥꯁꯦ ꯎꯗ
ꯂꯥꯏꯔꯤꯛ ꯄꯥꯔꯒ ꯑꯣꯏꯅ ꯆꯠꯄꯅ ꯐꯩ ꯃꯄꯥꯟꯗ ꯇꯥꯗꯣꯏ ꯇꯥꯔꯒꯗꯤ ꯅꯠꯇ꯭ꯔꯥ ꯑꯩꯈꯣꯏ ꯁ꯭ꯋꯥꯏꯗ ꯑꯣꯏꯔꯗꯤ ꯐꯠ ꯐꯠ ꯑꯣꯏꯅ ꯆꯠꯊꯣꯛ ꯊꯥꯕꯅ ꯊꯥꯕꯅꯦ
ꯍꯣꯏ ꯃꯤ ꯑꯃꯁꯨ ꯑꯗꯨꯝ ꯆꯦꯟꯅꯗꯣꯏꯅꯤꯗꯅ
ꯑꯗꯨꯅꯦ ꯆꯤꯟꯕ ꯆꯤꯟꯗꯕ
ꯑꯃꯗꯣ ꯅꯥꯕ ꯅꯥꯕ ꯈꯔ ꯐꯔꯦꯌꯦ ꯃꯥꯗ ꯃꯥꯗ ꯐꯔꯦ ꯍꯥꯏꯕ ꯀꯤꯖꯔꯦ ꯏꯁꯥ ꯅꯨꯡꯉꯥꯏꯔꯦ ꯑꯣꯏꯅ ꯐꯔꯦ ꯍꯥꯏꯔꯒ ꯑꯃꯨꯛ ꯌꯥ ꯑ ꯃꯥꯁꯤꯦ ꯐꯔꯦ ꯍꯥꯏꯕꯁꯦ ꯑꯁ ꯀꯩꯅꯣ ꯌꯣꯠꯄꯤ ꯑꯃ ꯂꯣꯡꯊꯣꯛꯑ ꯂꯩꯔꯦ ꯏꯃꯥ ꯎꯐꯨꯟ ꯆꯪꯉꯦ
ꯍ
ꯈꯣꯡꯁꯤꯗ ꯎꯐꯨꯜ ꯀꯥꯞꯈꯠꯂꯦ
ꯑꯣ ꯏꯕꯦꯝꯃ ꯏꯕꯦꯝꯃ ꯑꯩ ꯀꯩꯅꯣꯝ ꯈꯪꯉꯦ ꯀꯩꯅꯣ ꯑꯩꯈꯣꯏꯒꯤ ꯂꯥꯏꯕ꯭ꯔꯦꯔꯤꯁꯤꯗꯅ ꯑꯉꯥꯡ ꯑꯃ ꯌꯥꯎꯋꯦꯕ ꯈꯪꯕ꯭ꯔꯥ ꯅꯤꯠ ꯊꯥꯕ ꯑꯉꯥꯡꯅꯦꯕ ꯍꯧꯖꯤꯛꯄꯨꯗꯤ ꯍꯣꯏꯦꯕ ꯃꯥ ꯃꯌꯨꯝꯗ ꯑꯣꯏꯅ ꯄꯥꯏꯔꯒꯦꯅ ꯋꯥꯟ ꯏꯌꯥꯔ ꯑꯗꯨꯒꯅꯦ ꯃꯥꯁꯦ ꯅꯨꯄꯤꯅꯤ ꯅꯨꯄꯤ ꯑꯗ ꯃꯥꯁꯦ ꯇꯦꯔꯣꯠ ꯄꯥꯕ ꯀꯩꯀꯥ ꯍꯩꯌꯦꯕ ꯈꯪꯉꯕ꯭ꯔ ꯃꯥꯁꯦ ꯍꯧꯖꯤꯛ ꯑꯃꯨꯛ
ꯍꯥꯏꯈ꯭ꯔꯦ ꯑꯩ ꯌꯥꯝ ꯄꯥꯕꯦꯝ ꯅꯦꯄꯥꯂꯤ ꯑꯗꯗꯥ ꯑꯩꯅ ꯍꯥꯏꯗꯨꯗꯤ
ꯅꯠꯇꯦ ꯅꯠꯇꯦ ꯅꯠꯇꯦꯌꯦ ꯅꯠꯇꯦꯌꯦ ꯅꯠꯇꯦꯌꯦ ꯐ꯭ꯔꯤꯗ ꯄꯥꯍꯟꯕꯤꯔꯛꯀꯦ ꯑꯩꯒꯤ
ꯑꯣ ꯑꯣ ꯑꯗꯨꯗꯤ ꯌꯥꯏ ꯀꯩꯅꯣ
ꯅꯪ ꯄꯥꯈꯪ ꯀꯥꯟꯈꯣꯏꯗꯣꯏꯅꯣ ꯌꯦꯡꯁꯤ꯭ꯔꯥ
ꯑꯗꯣ ꯑꯩꯏꯒꯤ ꯌꯦꯡꯒꯦ ꯑꯗ ꯍꯦꯒ꯭ꯔꯦ ꯑ ꯑꯗꯣ ꯅꯦꯄꯥꯂꯤ ꯅꯨꯄꯤꯗꯨꯗ ꯑꯩ ꯃꯉꯣꯟꯗ ꯌꯦꯡꯗꯕ ꯂꯩꯇꯕ ꯌꯥꯝ ꯂꯣꯏ ꯁꯨꯏ
ꯐꯔꯤꯗꯔꯥ
ꯅꯠꯇꯦ ꯍꯥꯏ ꯄꯩꯁꯥ ꯊꯤꯔꯕꯅꯦ ꯀꯔꯤꯅꯣ
ꯄꯩꯁꯥ ꯊꯤ ꯅꯪꯗꯦ
ꯍꯣꯏ ꯍꯣꯏ ꯍꯣꯏ
ꯍꯩꯃꯥ ꯀꯩꯅꯣ ꯅꯪ ꯈꯜꯜꯂꯤꯁꯦ ꯀꯩ ꯍꯥꯏꯔꯒꯦ ꯑꯗꯨꯗꯗꯤ
ꯑꯗꯨꯝ ꯈꯪꯗꯦ ꯋꯥ ꯉꯥꯡꯕ ꯅꯨꯡꯉꯥꯏꯔꯔꯣꯏ
ꯑꯣꯀꯦ ꯌꯥꯏꯑꯦ ꯌꯥꯏ
ꯃꯦꯁꯦꯁ ꯇꯥꯔꯦ ꯋꯥ ꯉꯥꯡꯅ ꯍꯥꯏꯔꯀꯦ ꯀ ꯋꯥ ꯉꯕ ꯉꯥꯏꯔꯔꯣꯏ ꯑꯩꯈꯣꯏꯅꯤꯁꯦ ꯑꯩꯁꯤꯗ
ꯀꯩꯅꯣ ꯆꯍꯤ ꯑꯃ ꯑꯅꯤ ꯀꯥꯏꯅ ꯍꯥꯏꯔꯛꯄ꯭ꯔꯣ ꯅꯠꯇ꯭ꯔꯒꯅ ꯑꯦꯔꯦꯟꯖꯁꯨ ꯇꯥꯅꯤ ꯍꯥꯏꯕ꯭ꯔꯣ
ꯅꯇ ꯀꯩꯅꯣ